ꯂ
ꯇꯥꯕ꯭ꯔꯣ ꯂ ꯑꯥ ꯚꯥꯏꯀꯣ ꯀꯔꯤꯇꯕ꯭ꯔꯣ ꯍꯜꯂꯣ
ꯍꯂꯣ ꯍꯂꯣ ꯍꯜꯂꯣ ꯑꯣ ꯍ ꯑꯣ ꯇꯥꯔꯦ ꯇꯥꯔꯦ
ꯀꯗꯥꯏꯗꯔꯣ ꯅꯪ
ꯑꯣ ꯑꯩ ꯌꯨꯝꯗ ꯂꯩꯌꯦ ꯀꯗꯤ ꯀꯥꯂꯒꯦ
ꯑꯁꯨ ꯌꯨꯝꯗ ꯂꯩꯌꯦꯦ
ꯑꯣ
ꯀꯔꯤ ꯇꯧꯕ꯭ꯔꯣ ꯌꯨꯝꯗ
ꯌꯨꯝꯗ ꯁꯨꯝ ꯐꯝꯃꯤ ꯅꯪꯁꯨ ꯁꯨꯝ ꯐꯝꯃꯤꯔꯣ ꯀꯩꯗꯣꯏꯅꯣ
ꯍꯣꯏ ꯐꯂꯦ ꯑꯗꯨꯗ ꯂꯩꯕ꯭ꯔꯥ
ꯑꯩꯁꯦ ꯍꯧꯖꯤꯛꯁꯦ ꯏꯃꯨꯡꯗ ꯂꯩ
ꯀꯔꯤ ꯏꯃꯨꯡꯅꯣ
ꯏꯃꯨꯡ ꯑꯣꯏꯕ ꯑꯩꯒꯤ ꯀꯥ ꯍꯥꯏꯇꯥꯔꯦ
ꯀꯔꯤ ꯌꯨꯝꯗꯔꯣ ꯀꯔꯤ ꯂꯝꯥꯝꯗꯔꯣ
ꯑꯣ ꯑꯩꯁꯦ ꯁꯤꯡꯗꯥꯗꯒꯤꯅꯦ
ꯑ
ꯅꯪꯗꯤ ꯀꯔꯤ ꯂꯝꯗꯒꯤꯅꯣ ꯎꯝ ꯌꯥꯝ ꯅꯨꯡꯉꯥꯏꯕ ꯂꯝꯅꯤ
ꯆꯤꯡꯗ ꯂꯩꯕꯅꯤ ꯍꯥꯏꯗꯤ
ꯑꯣ ꯀꯩ ꯂꯝꯣꯏꯕ
ꯑꯇꯃꯦꯡꯂ ꯋꯥꯗ ꯑꯇꯩꯃꯦꯡꯂꯣꯉ ꯂꯝꯗ
ꯑꯣ ꯇꯃꯤ ꯂꯣꯡꯒ ꯂ ꯄꯇꯥ ꯝ ꯍꯧꯖꯤꯛ ꯍꯧꯖꯤꯛ ꯇꯃꯦꯡꯂꯣꯡ ꯂꯩꯔꯣ
ꯍꯧꯖꯤꯛꯇꯤ ꯈꯨꯟꯗ ꯂꯩ ꯍꯥꯏꯗꯤ
ꯑꯣ ꯀꯩ ꯈꯨꯨꯟꯗ ꯂꯩꯕꯅꯣ
ꯎꯝ
ꯍꯜꯂꯣ
ꯍꯣꯏ ꯇꯌꯦꯦ
ꯑꯣ ꯀꯩ ꯀꯨꯟꯗ ꯂꯩꯔꯤꯅꯣ
ꯑꯩ ꯄꯥꯗ ꯂꯩꯌꯦꯦ
ꯑꯣ ꯏꯝꯐꯥꯜꯗ ꯊꯣꯛꯂꯛꯑꯒ ꯂꯩꯕ꯭ꯔꯥ
ꯏꯝꯄꯥ ꯍꯥꯏꯕ ꯏꯝꯐꯥꯜ ꯅꯥꯗꯕ ꯏꯝꯄꯥ
ꯏꯝꯄꯥ ꯑꯣ ꯑꯁ ꯏꯝꯐꯥꯜ ꯍꯥꯏꯅ ꯇꯥꯔꯨꯔꯦ ꯏꯝꯐꯥꯜ ꯍꯥꯏꯁꯦ ꯀꯥꯏ ꯀꯥꯏ ꯀꯥꯏ ꯖꯒꯥ ꯑꯣꯏ ꯇꯅꯤ
ꯇꯥꯕ꯭ꯔ ꯅꯁꯤ ꯇꯕꯗꯣ
ꯏꯝꯐꯥꯜ ꯍꯥꯏꯁꯤꯦ ꯀꯥꯏ ꯋꯥꯏ ꯖꯒꯥꯗꯅꯣ
ꯇꯃꯦꯡꯂꯣꯡꯡꯂꯥꯝꯗ
ꯑꯣ ꯇꯃꯦꯡꯂꯣꯡꯒꯤ ꯂꯝꯗ ꯏꯝꯐꯥꯜꯗ ꯊꯣꯛꯂꯛꯇꯦ
ꯍꯣꯏ ꯊꯣꯛꯣꯡꯂꯛꯇꯇꯦ ꯏꯝꯐꯥꯜꯗ ꯊꯣꯂꯛꯅꯤꯉꯥꯏ ꯎꯄꯥꯏ ꯂꯩꯇꯦ ꯑꯩꯈꯣꯏꯗꯤ ꯍꯥ
ꯏꯝꯐꯥꯜ ꯂꯣꯝꯗ ꯈꯪꯅꯕ ꯂꯩꯕ꯭ꯔꯣ
ꯑꯗꯨꯦꯗ
ꯑꯣ ꯎꯝ
ꯆꯤꯡꯗ ꯀꯣꯏꯔꯛꯑꯣ ꯅꯣꯏꯁꯨ
ꯎꯝ ꯑꯩꯈꯣꯏꯁꯨ ꯐꯔꯛ ꯇꯥꯕ ꯅꯣꯏꯁꯨ ꯐꯔ ꯇꯥꯕ ꯄꯨꯟꯅ ꯐꯔꯛ ꯇꯥꯃꯤꯟꯅꯔꯦ
ꯍꯣꯏ ꯑꯗꯨꯅꯦ ꯍꯧꯖꯤꯛ ꯀꯟꯁꯦ
ꯦ ꯀꯁꯤꯦ ꯑꯅ ꯄꯔꯇꯥ ꯅꯣꯏꯁꯨ ꯊꯥꯛ ꯇꯥꯔꯝꯒꯅꯤꯗ ꯊꯣꯛꯂꯛꯄ
ꯌꯥꯝ ꯄ꯭ꯔꯥꯥꯛꯛꯇ ꯍꯥꯏ
ꯑꯗꯨꯅꯤ ꯅꯣꯏꯁꯨ ꯈꯔ ꯐꯇꯥꯑꯒꯅꯤ ꯍꯧꯖꯤꯛ ꯅꯣꯏ ꯑꯗꯣꯝ ꯅꯥꯀꯟꯗꯒꯤ ꯀꯩꯝ ꯆꯠꯊꯣꯛꯇ꯭ꯔꯕꯣ
ꯍꯣꯏ ꯈꯟꯗ ꯑꯗꯨꯝ ꯂꯩꯏꯌꯦ ꯎ ꯍꯣꯏ ꯂꯩꯇꯕꯅꯤꯅ ꯈꯨꯟꯗ ꯂꯧ ꯁꯨꯔꯒ ꯑꯗꯨꯝ ꯂꯩꯕꯅꯦ ꯑꯩꯈꯣꯏꯗꯤ
ꯑꯣ ꯀꯩꯅꯣꯒꯤ ꯏꯝꯐꯥꯜ ꯂꯣꯝꯗ ꯂꯩꯈꯤꯕꯒꯤꯗꯤ ꯆꯪꯉꯛꯇ꯭ꯔꯦ
ꯍꯣꯏ
ꯎꯝ ꯅꯤꯅꯦ ꯕꯔꯥ ꯌꯥꯝꯅꯦ ꯅꯣꯏ ꯑꯗꯨꯗꯒ ꯌꯥꯝ ꯃꯃꯤꯡ ꯆꯠꯄ ꯂꯝ ꯑꯃ ꯌꯥꯝ ꯐꯖꯕ ꯇꯨꯔꯦꯟ ꯑꯃ ꯂꯩꯕꯗꯣ ꯑꯗꯨ ꯈꯪꯕ꯭ꯔꯣ
ꯀꯗꯥ ꯏꯗꯕ
ꯇꯃꯦꯡꯂꯣꯡꯒꯤꯗ ꯌꯥꯝ ꯐꯖꯕ ꯇꯨꯔꯦꯟ ꯑꯃ ꯂꯩ ꯍꯥꯏꯌꯦ
ꯈꯥꯎꯗꯤꯦꯕꯣ ꯑꯗꯤ
ꯑꯣ ꯌꯥꯝ ꯍꯥꯏꯅꯕ ꯃꯤꯅ ꯇꯃꯦꯡꯂꯣꯡꯗ ꯌꯥꯝ ꯐꯖꯕ ꯇꯨꯔꯦꯟ ꯑꯃ ꯂꯩ ꯂꯩꯉꯣꯏꯒ ꯇꯥꯔꯒ ꯑꯗꯨꯃꯥꯏꯅ ꯍꯥꯏꯕ ꯃꯤꯅ ꯑ ꯅꯪꯖꯣꯈꯥꯡꯖꯂ ꯎꯝ
ꯃꯦꯒꯥꯥ ꯍꯒ ꯁꯣ ꯅꯨꯡꯗꯤ ꯅꯨꯡꯉꯥꯏꯌꯦ ꯇꯃꯦꯡꯂꯣꯡꯗꯁꯨ
ꯎꯝ ꯇꯔ ꯇꯃꯦꯩꯅꯣ ꯏꯁꯤꯡ ꯈꯔ ꯋꯥꯕ꯭ꯔꯣ
ꯏꯁꯤꯡ ꯈꯪꯗꯦꯗ ꯍꯧꯖꯤꯛꯀꯥꯟꯗꯤ ꯅꯅꯨꯡ ꯁꯨꯕꯅꯤꯅ
ꯑꯣ ꯍꯣ ꯅꯣꯡ ꯆꯨꯗ꯭ꯔꯀꯥꯟꯗ ꯈꯔ ꯋꯥꯕꯀꯣ ꯎꯝ
ꯆꯤꯡ ꯌꯥꯝ ꯂꯩꯕꯅꯤꯅꯀꯣ ꯇꯃꯦꯡꯂꯣꯡꯁꯦ
ꯎꯝ ꯎꯝ ꯎꯝ ꯑꯁꯣꯝ ꯅꯥꯀꯟꯗꯤ ꯑ ꯅꯣꯏꯁ ꯄꯨꯔꯥ ꯔꯥꯎꯟ ꯇꯧꯔ ꯂꯩꯔꯣ ꯀꯃꯥꯏꯅꯣ ꯁꯣꯝꯗ ꯖꯤꯔꯤꯔꯣꯝ ꯆꯪꯕ ꯅꯣꯅꯦꯔꯣꯝ ꯆꯠꯄꯁꯨ ꯌꯥꯗ꯭ꯔꯦ ꯖꯤꯔꯤꯔꯣꯝ ꯀꯩꯀꯣ
ꯀꯔꯤꯕ
ꯖꯤꯔꯣꯝꯗ ꯆꯠꯄꯁꯨ ꯌꯥꯗ꯭ꯔꯕꯣꯕ ꯅꯣꯏꯁꯦ
ꯑꯩꯈꯣꯏꯔꯣ ꯑꯗꯨꯝ ꯆꯠꯄꯗꯤ ꯆꯠꯂꯦ
ꯗꯦꯟꯖꯔ ꯈꯔ ꯑꯣꯏꯕ
ꯍꯣꯏ ꯈꯔꯗꯤ ꯅꯨꯡꯉꯥꯏꯇꯦ
ꯑꯣ ꯆꯠꯄ ꯃꯇꯝꯗ ꯈꯔ ꯅꯨꯡꯉꯥꯏꯇꯕ ꯑꯣ
ꯌꯨꯝ ꯄꯜꯂꯒ ꯂꯩꯕ꯭ꯔꯥ ꯀꯔꯤ ꯇꯧꯔꯒ ꯂꯩꯕ꯭ꯔꯣ
ꯎꯝ ꯌꯨꯝ ꯄꯥꯟꯗ꯭ꯔꯤ ꯌꯨꯝ ꯄꯥꯟꯗ꯭ꯔꯤ ꯎꯝ ꯀꯣꯂꯦꯖꯇ ꯂꯩ ꯅꯪꯖꯨ ꯀꯣꯂꯦꯖꯂꯣ
ꯅꯠꯇꯦꯗ ꯑꯩꯈꯣꯏꯗꯤ ꯌꯨꯝ ꯄꯥꯜꯂꯅ ꯂꯩꯒꯅꯤ
ꯑꯣ ꯌꯨꯝ ꯄꯥꯜꯂꯦꯕꯀꯣ ꯑꯣ ꯑꯥꯡ ꯑꯉꯥꯡꯗꯤ ꯀꯌꯥ ꯁꯨꯔꯕ
ꯑꯉꯥꯡ ꯑꯍꯨꯝ ꯂꯩꯔꯦ
ꯑꯣꯀꯦ ꯏꯄꯨꯔꯣꯏꯕꯁꯨ ꯂꯩꯔꯦ ꯏꯄꯨꯔꯣꯏꯕ
ꯍ ꯏꯨꯔ ꯑꯣꯏ ꯂꯩꯌꯦꯦ
ꯎꯝ ꯑꯉꯥꯡ ꯃꯃꯤꯡ ꯀꯩꯀꯩ ꯀꯧꯒꯦ
ꯈꯪꯗ
ꯀꯪ ꯂꯩꯁꯥꯕꯤ ꯃꯥꯂꯦ ꯀꯗꯤ
ꯑꯩꯒꯤ ꯑꯉꯥꯡꯔꯣ
ꯎꯝ
ꯍꯣꯏ ꯑꯩꯒꯤ ꯑꯉꯥꯡ ꯂꯩꯁꯥꯕꯤ ꯑꯃ ꯅꯨꯄꯥ ꯑꯃ
ꯆꯍꯤ ꯀꯌꯥ ꯁꯨꯔꯒꯦ
ꯑꯩꯒꯤ ꯑꯉꯥꯡꯔꯣ
ꯑꯥ ꯑ ꯅꯪ ꯃꯅꯤꯗ
ꯑꯩꯗꯤ ꯌꯥꯝꯈ꯭ꯔꯦ
ꯑꯣ ꯀꯌꯥꯁꯨꯣ ꯔꯔꯕ
ꯑꯩꯒꯤ ꯏꯆꯥꯅꯨꯄꯤ ꯑꯍꯟꯒꯤ ꯀꯣꯂꯦꯖ ꯆꯠꯈ꯭ꯔꯦ
ꯑꯣ ꯀꯣꯂꯦꯖ ꯆꯠꯈ꯭ꯔꯦꯕ
ꯍꯣꯏ
ꯎ ꯂꯥꯁꯇ ꯅꯪ ꯑꯣꯏꯔꯝꯒꯅꯤꯀꯣ ꯂꯣꯏꯔꯛꯄꯗ ꯅꯪ ꯑꯣꯏꯔꯝꯒꯅꯤꯕ
ꯅꯣꯏꯒꯤ ꯂꯦꯡꯒꯥ ꯑꯣꯏꯔꯝꯒꯅꯦ ꯑꯩꯒꯤ ꯏꯆꯥꯅꯨꯄꯤ ꯑꯍꯟꯗꯣ
ꯑꯣ ꯑꯩꯗꯤ ꯅꯪ ꯑꯣꯏꯔꯣꯒꯗ
ꯅꯥꯠꯇꯦꯗ ꯑꯩ ꯑꯣꯏꯔꯝꯅꯗꯤ ꯐꯒꯗꯕ
ꯑ
ꯇ ꯇ ꯀꯥꯔꯒ ꯂꯩ ꯍꯧꯖꯤꯛ ꯍꯧꯖꯤ
ꯑꯣ ꯆꯍꯤ ꯀꯌꯥꯃꯨꯛ ꯁꯨꯔꯒꯦ
ꯑꯔꯣ
ꯎꯝ
ꯑꯩꯗꯤ ꯌꯥꯝꯈ꯭ꯔꯦ ꯍꯥꯏꯕꯁꯨ ꯉꯝꯗ꯭ꯔꯦ
ꯑꯦ ꯀꯩꯒꯤꯅꯣ ꯍꯥꯏꯁꯤꯕꯣ
ꯁ ꯑ ꯑꯥ ꯌꯥꯎꯈ꯭ꯔꯦꯅꯦ ꯍꯥꯏꯒꯤꯦ ꯁꯅꯦ
ꯆꯍꯤ ꯀꯨꯟꯊ꯭ꯔꯥꯃꯨꯛ ꯌꯧꯈ꯭ꯔꯕꯣ ꯍꯥꯏꯁꯤꯕꯣ
ꯀꯨꯟꯊ꯭ꯔꯥ ꯍꯦꯜꯂꯦ ꯍꯥꯏꯗꯤ
ꯑꯣ ꯀꯣꯠꯇ ꯍꯦꯜꯂꯥꯏꯕ ꯀꯨꯟꯊ꯭ꯔꯥ ꯑꯗꯨꯗꯤ ꯅꯤꯐꯨꯗꯤ ꯌꯧꯗ꯭ꯔꯤ
ꯄꯨꯟꯁꯥꯠ ꯔꯣꯄꯅꯤ
ꯑꯣ ꯑꯗꯨꯗꯤ ꯌꯥꯝ ꯀꯟꯅ ꯈꯦꯠꯅꯕ ꯅꯠꯇꯦꯅꯦꯀꯣ
ꯌꯥꯝ ꯑꯍꯥꯟꯥꯟꯕ ꯑꯣꯏꯈꯔꯦ ꯆꯤꯡꯗ ꯂꯩꯕꯅꯤꯅ ꯑꯩꯗꯤ
ꯑꯥ
ꯆꯤꯡꯗ ꯂꯩꯕ ꯃꯤꯗꯤ ꯑꯍꯥꯟ ꯑꯣꯏꯕ ꯌꯥꯝ ꯊꯣꯛꯑꯦ
ꯑꯣ ꯀꯩ ꯀꯩ ꯃꯔꯝ ꯂꯩꯒꯦ ꯑꯣ ꯊꯕꯛ ꯌꯥꯝ ꯁꯨꯕꯒꯤꯔꯣ
ꯊꯕ ꯍꯣꯏ ꯊꯕꯛ ꯌꯥꯝ ꯀꯥꯟꯕꯅꯤꯅꯀꯣ
ꯎꯝ
ꯀꯥꯟꯗ꯭ꯔꯁꯨ ꯎꯄꯥꯏ ꯂꯩꯇꯦ
ꯃꯥꯅꯦ ꯃꯥꯅꯦ ꯀꯩꯅꯣꯒꯤ ꯁꯤꯔꯥꯈꯣꯡꯒꯤ ꯃꯣꯔꯣꯛ ꯊꯥꯕ꯭ꯔꯣ ꯑꯗꯣꯝꯗꯁꯨ
ꯃꯔꯣꯛꯔꯣ ꯍꯣꯏ ꯃꯔꯣꯛ ꯐꯥꯌꯦ
ꯑꯣ ꯁꯔꯥꯈꯣꯡꯒꯤꯗꯣ
ꯆꯔꯥꯛꯀꯣꯡꯒꯤ ꯍꯥꯏꯕꯗꯤ ꯑꯣ ꯈꯪꯗꯦꯕꯣ ꯑꯩꯗꯤ ꯑꯁꯤꯒꯨꯝꯕꯗꯤ
ꯑꯣ ꯅꯨꯡꯕꯥꯗꯒ ꯌꯥꯝ ꯌꯣꯟꯕꯅꯦ
ꯅꯣꯏꯒꯤꯅ ꯆꯨꯝꯅꯒꯤ ꯃꯣꯔꯣꯛꯇ ꯊꯥꯔꯤꯔꯣ
ꯆꯣꯔꯒ ꯂꯩꯕꯅꯤ
ꯑꯣ
ꯑꯩꯈꯣꯏ ꯀꯣꯟꯗꯗꯤ ꯃꯔꯣꯛꯇꯤ ꯌꯥꯝ ꯐꯥꯏ ꯐꯣꯏ ꯍꯥꯏꯕ ꯇꯥꯔꯦ
ꯑꯣ ꯀꯩꯅꯣꯒꯨꯝꯕꯗꯤ ꯀꯔꯤ ꯁꯤꯡꯒꯨꯝꯕ ꯀꯩꯒꯨꯝꯕ ꯂꯣꯏ ꯊꯥꯏ ꯅꯠꯇ꯭ꯔꯣ
ꯍꯣꯏ ꯆꯦꯡꯒꯨꯝꯕꯁꯨ ꯊꯥꯏ
ꯎꯝ ꯀꯤꯍꯣꯝꯒꯨꯝꯕꯗꯤ ꯀꯌꯥ ꯊꯥꯔꯛꯄꯧ ꯃꯥꯦ
ꯑꯩꯈꯣꯏ ꯈꯣꯟꯗ ꯀꯤꯍꯣꯝꯒꯨꯝꯕꯗꯤ ꯌꯥꯝ ꯐꯠꯇꯦ ꯍꯣꯏ ꯁꯤꯡꯒꯨꯝꯕ ꯃꯣꯔꯣꯛꯀꯨꯝꯕꯗꯤ ꯌꯥꯝ ꯊꯣꯛꯑꯦ ꯑꯗꯣ ꯀꯤꯍꯣꯝꯒꯨꯝꯕꯗꯤ ꯌꯥꯝ ꯌꯥꯝꯗꯦ ꯌꯥꯝ
ꯎꯝ ꯌꯥꯝꯕ ꯌꯥꯝꯕ ꯉꯝꯗꯦꯕ
ꯍꯣꯏ
ꯑꯣ ꯃꯔꯨ ꯁꯤ ꯅꯣꯏ ꯁꯤꯔꯥꯈꯣꯡꯒꯨꯝꯕ ꯁꯤꯔꯥꯈꯣꯡꯁ ꯅꯣꯏ ꯈꯪꯗꯕ꯭ꯔꯥ ꯇꯁꯦꯡꯅ
ꯇꯤ ꯈꯪꯗꯦꯕꯣ
ꯑꯣ ꯁꯤꯔ ꯀꯣꯡꯅ ꯑꯈꯣꯏꯒꯤ ꯃꯣꯔꯣꯛ ꯑꯁꯥꯡꯕ ꯃꯆꯨ ꯌꯥꯝꯅ ꯐꯖꯕ ꯊꯥꯛꯄ ꯀꯥꯟꯗ
ꯑ-ꯑ- ꯃꯔꯣꯛ ꯑꯁꯥꯡꯕꯔꯣ ꯍ-ꯑꯁꯤ ꯍꯣ-ꯍꯣꯏ ꯂꯩꯑꯌꯦ ꯂꯩꯌꯦ
ꯑꯣ ꯑꯗꯨꯝꯕꯗꯣ ꯊꯥꯕ꯭ꯔꯥ
ꯍꯣꯏ ꯊꯥꯏ ꯌꯦ
ꯑꯣ ꯑꯗꯨꯗꯣ ꯍꯌꯦꯡ ꯃꯥ- ꯃꯥ- ꯍꯧꯖꯤꯛ ꯃꯥꯏ ꯁꯤꯖꯜ ꯂꯣꯏꯗ꯭ꯔꯤꯕꯣ
ꯁꯤꯖ- ꯑ- ꯁꯤꯖꯟ ꯍꯧꯔꯅꯤ
ꯑꯣ ꯃꯥꯒꯤ ꯃꯇꯝ ꯍꯧꯔꯛꯑꯅꯤꯕꯀꯣ
ꯍꯣꯏ
ꯍꯧꯖꯤꯛ-ꯍꯧꯖꯤꯛꯁꯤꯅ ꯀꯩ-ꯀꯩ ꯊꯥꯔꯤꯅꯣ
ꯐꯥꯎꯒꯥ ꯐꯥꯎ ꯐꯥꯎ ꯂꯥꯎ ꯇꯥꯎ ꯃꯅꯤꯄꯨꯔꯤꯁꯨ ꯈꯪ-ꯑꯥ ꯉꯥꯡꯕ ꯌꯥꯝ ‌ꯍꯥꯏꯗꯦ
ꯀꯩꯁꯨ ꯀꯥꯏꯗꯦꯗ ꯇꯝꯃ ꯂꯣꯏꯔꯦ ꯇꯝ ꯇꯝ
ꯅꯪꯅ ꯒꯤꯌꯟ ꯇꯥꯎꯕ
ꯀꯥꯔꯤ
ꯅꯪ ꯅ ꯒꯦꯟ ꯇ ꯑ-ꯋꯥ
ꯌꯦꯟ ꯇꯎ ꯑꯣ ꯗꯤ
ꯑꯩꯅ ꯉꯥꯡꯕꯗꯣ
ꯑꯥ
ꯑꯩꯅ ꯑꯩꯅ ꯉꯥꯡꯕꯗꯣ ꯅꯪꯅ ꯒꯦꯟꯇꯥ
ꯑꯣ-ꯍꯣ- ꯍꯣꯏ ꯇꯥꯒꯦ ꯇꯥꯒꯦ ꯅꯪ ꯈꯤꯇꯪ ꯑꯈꯣꯏꯁꯨ ꯂꯧ ꯂꯧꯒꯤ ꯃꯇꯝ ꯌꯧꯔꯛꯑꯕꯅꯤꯅ ꯂꯧ ꯅꯨꯡ ꯍꯨꯟꯕ ꯂꯣꯏ ꯂꯣꯏꯔꯦ ꯅꯣꯏ ꯑꯗꯣꯝꯗꯤ ꯍꯨꯜꯂꯕꯣ
ꯑꯩꯈꯣꯏꯗꯤꯀꯣ ꯑꯩꯈꯣꯏꯗꯤ ꯆꯤꯡꯒꯤ ꯂꯥꯎ ꯇꯥꯎ ꯑꯥ ꯇꯥꯎꯕꯅꯦ
ꯑꯣ ꯑꯃ ꯀꯃꯥꯏꯅ ꯌꯨꯡꯉꯒ ꯊꯝꯃꯤꯔꯣ ꯀꯃꯥꯏꯅ ꯇꯧꯕꯅꯣ ꯍꯥꯏꯗꯤ ꯑ-ꯐ-ꯐꯧꯗꯣꯥ ꯄ-ꯑ ꯀꯩꯅꯣ ꯇꯧꯔ ꯍꯥꯏꯗꯤ ꯑ
ꯐꯧ ꯑꯗꯨꯝ ꯀꯔꯤ ꯍꯥꯏꯒꯗ꯭ꯔꯥ ꯈꯪꯗꯦ
ꯍꯥꯏꯗꯤ ꯐꯧꯗꯣ ꯋꯥꯡꯈꯠꯂꯛꯑꯀꯥꯟꯗ ꯌꯨꯡꯖꯟ ꯌꯨꯡꯖꯟ ꯊꯝꯕꯤꯗꯨꯔꯥ ꯆꯤꯡꯃꯥꯏꯗ ꯊꯥꯏꯔꯕ
ꯍꯣꯏ ꯆꯤꯡꯗ ꯑꯗꯨꯝ ꯊꯥꯔ-ꯑ ꯊꯥꯕꯅꯦ ꯊꯥꯎꯗꯣ
ꯑꯣ ꯆꯨꯖꯥꯛꯀꯨꯝꯕꯗꯤ ꯊꯥꯗ꯭ꯔꯕꯣ
ꯀꯔꯤꯕꯥ ꯍꯣꯏ ꯆꯨꯖꯥꯛꯁꯨ ꯊꯥꯏꯑꯦ
ꯑꯣ
ꯑꯦꯈꯣꯏꯗ ꯀꯣꯏꯔꯛꯑꯣ ꯍꯥ
ꯆꯨꯖꯥꯛꯒ ꯀꯅꯥꯅ ꯐꯒꯦꯕ